ꯑꯥꯎ ꯆꯥꯛ ꯆꯔꯕ꯭ꯔꯥ
ꯆꯥꯗ꯭ꯔꯤꯅꯦ
ꯀꯔꯤ ꯢꯟꯁꯥꯡ ꯊꯣꯡꯕ꯭ꯔꯣ ꯉꯁꯤ
ꯑꯁ ꯉꯁꯤꯗꯤ ꯌꯥꯝ ꯍꯥꯎꯕ ꯑꯦꯟꯁꯥꯡ ꯊꯣꯡꯕꯤꯈ꯭ꯔꯦ ꯀꯩꯅꯣꯗꯣ ꯎꯇꯤ ꯊꯣꯡꯕꯤꯈ꯭ꯔꯦ ꯎꯇꯤ
ꯑꯣ ꯎꯇꯤ ꯍꯥꯎꯕꯅꯦ
ꯍꯣꯏ ꯑꯥ ꯎꯁꯣꯏ ꯍꯥꯞꯔꯒꯀꯣ ꯎꯁꯣꯏ ꯍꯥꯞꯔꯒ ꯎꯇꯤ ꯊꯣꯡꯕ
ꯑꯣ ꯑꯣ ꯑꯗꯨ ꯍꯥꯎꯕꯅꯦ ꯑꯗꯨ ꯇꯨꯜꯍꯧꯉꯥ ꯃꯄꯥꯅ ꯎꯇꯤ ꯊꯣꯡꯕꯗꯨ ꯌꯥꯝ ꯍꯧꯕꯅꯦ ꯑꯩꯁꯨ ꯆꯥꯒꯟꯕꯅꯦ
ꯑꯣ ꯑꯩꯅ ꯊꯣꯡꯕꯁꯨ ꯌꯥꯝ ꯍꯥꯎꯕꯅꯤꯗ
ꯑꯥ ꯉꯁꯤꯁꯨ ꯅꯣꯏ ꯑꯥ ꯑꯥꯗ ꯆꯥꯠꯀꯦꯔꯥ ꯗꯨꯀꯥꯟꯗ
ꯉꯁꯤꯗꯤ ꯌꯨꯝꯗ ꯊꯝꯃꯦ ꯅꯣꯡ ꯆꯨꯕꯒꯤ
ꯑꯣ
ꯅꯣꯡ ꯀꯟꯅ ꯆꯨꯔ ꯂꯩꯌꯦ ꯅꯣꯏ ꯆꯥꯛ ꯆꯠꯂ ꯍꯜꯂꯛꯈ꯭ꯔꯕ꯭ꯔꯣ
ꯍꯜꯂꯛꯈ꯭ꯔꯦ ꯍꯜꯂꯛꯂꯒ ꯍꯧꯖꯤꯛ ꯑꯥ ꯃꯇꯝ ꯍꯥꯡꯕꯗ ꯑꯩꯁꯨ ꯅꯣꯏꯕꯨ ꯈꯣꯝꯅꯤꯡꯕꯒꯤ ꯍꯣꯞ ꯇꯧꯅꯤꯡꯕ ꯑꯥ ꯅꯣꯡ ꯆꯨꯕ꯭ꯔꯥ ꯅꯣꯏꯔꯣꯝꯗ
ꯎꯝ
ꯅꯣꯡ ꯆꯨꯋꯦ
ꯑꯥ ꯅꯣꯡ ꯆꯨꯨꯋꯦ ꯍꯣꯏ ꯉꯁꯤ ꯍꯧꯖꯤꯛꯇꯤ ꯆꯨꯗꯦ
ꯑꯣ ꯍꯧꯖꯤꯁꯨ ꯆꯨꯔꯒ ꯂꯩꯌꯦ
ꯕ ꯑꯣ ꯑꯥ ꯑꯩꯈꯣꯏꯗꯗꯤ ꯌꯥꯝ ꯆꯨꯗꯦ ꯉꯁꯤꯒ ꯉꯔꯥꯡꯗꯤ ꯐꯖꯅ ꯆꯨꯋꯦ
ꯑꯥ ꯆꯟꯆꯟ ꯈꯣꯏꯗꯨ ꯑꯥ ꯆꯟ ꯆꯟ ꯑꯥ ꯆꯟꯆꯟ ꯈꯣꯏꯗꯣ ꯑꯩꯖꯥꯝ ꯂꯣꯏꯈ꯭ꯔꯕ꯭ꯔꯥ ꯁꯦꯀꯦꯟ ꯇꯥꯝꯒꯤ
ꯂꯣꯏꯈ꯭ꯔꯦ
ꯑꯣ ꯃꯥꯒꯤ ꯔꯤꯖꯜꯗꯤ ꯀꯔꯝ ꯇꯧꯋꯦ
ꯔꯤꯖꯜꯗꯤ ꯊꯣꯛꯇ꯭ꯔꯤ ꯔꯤꯖꯜꯗꯤ ꯊꯣꯛ ꯍꯥꯥ
ꯐꯥꯔꯁ ꯇꯥꯏꯝꯗꯗꯤ
ꯐꯥꯔꯁ ꯇꯥꯏꯝ ꯊꯥꯗꯦ ꯃꯣꯏꯗꯤ ꯁꯦꯀꯦꯟ ꯇꯥꯏꯝ ꯉꯥꯛꯇ ꯊꯥꯏꯌꯦ ꯊꯥꯔꯒ ꯔꯤꯖꯜ ꯊꯣꯛꯇ꯭ꯔꯤ ꯃꯣꯏ ꯑꯝ
ꯏ ꯏ ꯊꯟ ꯈꯣꯏꯁꯨꯔꯥ ꯍꯥꯏꯕ
ꯎꯝ ꯏ ꯊꯪꯈꯣꯏꯁꯨ ꯑꯦꯛꯖꯥꯝ ꯂꯣꯏꯔꯒ ꯁꯨꯇꯤ ꯂꯣꯏꯔ ꯑꯃꯨꯛ ꯀꯥꯕ ꯍꯧꯔꯦ
ꯑꯥ ꯑꯥ ꯃꯣꯏꯒꯤ ꯔꯤꯖꯜ ꯊꯣꯛꯇ꯭ꯔꯤꯕ
ꯔꯤꯖꯜ ꯊꯣꯛꯈ꯭ꯔꯕ ꯃꯥꯜꯂꯦ ꯔꯦꯡꯇꯤ ꯄꯤꯗ꯭ꯔꯤꯕ ꯃꯥꯜꯂꯦ
ꯑꯥ ꯑꯗꯨ ꯎꯝ ꯑꯥ ꯃꯈꯣꯏ ꯁ꯭ꯀꯨꯜ ꯑꯃꯥꯅꯗꯤꯀꯣ ꯆꯟꯆꯟ ꯈꯣꯏ
ꯑꯥ ꯃꯥ ꯅꯠꯇꯦ ꯃꯣꯏꯗꯤ ꯁ꯭ꯀꯨꯜ ꯑꯩꯗꯤ ꯅꯛꯄꯗ ꯍꯥꯞꯄꯅꯦ ꯃꯣꯏꯗꯤ ꯑꯥ ꯎꯝ ꯑꯥ ꯂꯥꯞꯅ ꯊꯝꯂꯅꯤ
ꯑꯥ ꯑꯥ ꯃꯣꯏꯒꯤꯗꯤ ꯒꯣꯔꯃꯦꯟ ꯁ꯭ꯀꯨꯜꯔ ꯄ꯭ꯔꯥꯏꯚꯦꯠ ꯁꯀꯨꯜꯔꯥ
ꯄ꯭ꯔꯥꯏꯕꯦꯠ ꯁ꯭ꯀꯨꯜ ꯉꯥꯡꯅꯦꯗ
ꯑꯥ ꯑꯥꯎ ꯁ꯭ꯀꯨꯜ ꯐꯤꯗꯤ ꯀꯌꯥ ꯀꯌꯥ ꯄꯤꯌꯦ
ꯁ꯭ꯀꯨꯜ ꯐꯤ ꯑꯩꯗꯤ ꯑꯩꯒꯤꯗꯤ ꯂꯤꯁꯤꯡ ꯑꯃꯥ ꯉꯥꯛꯅꯦ ꯑꯗꯨ ꯇꯥ ꯑꯥ ꯀꯩꯅꯣ ꯏꯆꯦꯈꯣꯏꯒꯤꯗꯤ ꯀꯌꯥ ꯄꯤꯕ꯭ꯔꯥ ꯈꯪꯗꯦꯅꯦ
ꯑꯣ
ꯂꯤꯁꯤꯡ ꯑꯅꯤ ꯍꯥꯏꯕ꯭ꯔꯥ ꯂꯤꯁꯤꯡ ꯑꯅꯤꯒ ꯆꯥꯅ ꯆꯥꯝ ꯑꯥ ꯆꯥꯍꯨꯝ ꯍꯥꯏꯕ꯭ꯔ ꯑꯗꯨꯃꯥꯏꯅ ꯍꯥꯏꯌꯦ ꯒꯌꯦ
ꯑꯣ ꯇꯥꯡꯉꯦꯀꯣ
ꯍꯣꯏ ꯅꯪ ꯑꯩꯅ ꯅꯪꯒꯤꯗ ꯄꯩꯁꯥ ꯄꯩꯁꯥ ꯂꯧꯕꯗꯨ ꯅꯪ ꯑꯃꯨꯛ ꯗ꯭ꯔꯀꯥꯔ ꯇꯥꯈ꯭ꯔꯕ꯭ꯔꯣ
ꯍꯥ ꯑꯗꯨꯝ ꯍꯧꯖꯤꯛ ꯍꯧꯖꯤꯛꯇꯤ ꯗꯨꯝ ꯌꯥꯔꯤꯌꯦ ꯑꯩ ꯇꯥꯕ ꯀꯥꯟꯗ ꯍꯥꯏꯕꯤꯒꯦ ꯑꯗꯨ ꯎꯝ ꯉꯁꯤꯁꯦ ꯑꯦ ꯇꯤꯟꯐꯤꯁ ꯆꯥꯕ
ꯑꯣ ꯀꯨꯔꯤꯒꯤ ꯇꯤꯟꯐꯤꯁ ꯆꯥꯕ꯭ꯔꯣꯅꯦ ꯌꯦꯔꯨꯝꯒꯨꯝꯕ ꯆꯥꯎꯅꯦ ꯇꯦꯟꯐꯤꯁ ꯍꯦꯟꯅꯗꯤ ꯇꯤꯟꯐꯤꯁꯇꯤ ꯇꯤꯟꯐꯤꯁꯇꯤ ꯐꯠꯇꯕꯅꯦ
ꯑꯣ ꯌꯦꯔꯨꯝꯁꯨ ꯇꯥꯡꯈ꯭ꯔꯦ ꯍꯧꯖꯤꯛꯀꯥꯟ ꯄꯤꯛ ꯄꯤꯛꯔꯒꯀꯣ ꯌꯥꯝ ꯄꯤꯛꯄꯗꯤ ꯄꯤꯛꯄ ꯑꯗꯨꯁꯨ ꯇꯥꯡꯈ꯭ꯔꯦ
ꯑꯥ ꯑꯣ
ꯑꯥ ꯑꯗꯨ ꯌꯦꯔꯨꯝꯗꯤ ꯑꯗꯨꯝ ꯆꯥ ꯆꯥꯒꯟꯕꯤꯅꯤꯅ ꯇꯤꯟꯐꯤꯁ ꯆꯥꯗꯦ ꯍꯦꯟꯅ ꯂꯧ ꯕꯅꯦꯗꯣ ꯇꯤꯟꯐꯤꯁꯁꯨ ꯀꯌꯥ ꯍꯥꯎꯗꯦꯗ ꯇꯣꯃꯦꯇꯣ ꯌꯥꯝꯃꯟꯕꯒꯤꯀꯣ
ꯑꯥ ꯇꯤꯟꯐꯤꯁꯇꯨ ꯑꯥ ꯍꯥꯎ ꯄꯥꯔ ꯑꯃ ꯂꯩꯕꯅꯦ ꯑꯥ ꯀꯣꯛꯇꯥ ꯃꯆꯥ ꯃꯆꯥꯗ ꯐꯣꯔꯇꯤ ꯔꯨꯄꯤꯁꯔ ꯄꯤꯕꯗꯨ
ꯑꯥ ꯑꯣ ꯍꯣꯏ ꯑꯗꯨꯅ ꯍꯥꯎꯋꯦ
ꯑꯗꯨꯅ ꯈ꯭ꯌꯥꯏꯗꯒꯤ ꯍꯥꯎꯕꯅꯦ
ꯑꯥ
ꯇꯦꯁꯨ ꯑꯗꯨꯅ ꯈꯣꯏꯗꯒꯤ ꯍꯥꯎꯋꯦ ꯑꯇꯣꯞꯄꯗꯤ ꯍꯧꯗꯦ ꯑꯇꯣꯞꯄꯗꯤ ꯇꯨꯃꯦ ꯇꯣ ꯒꯨꯝꯃꯥ ꯌꯥꯎꯔꯒ ꯇꯦꯁ ꯌꯧꯗꯦꯕ
ꯑꯥꯎ ꯍꯧꯖꯤꯛꯀꯥꯟꯗꯤ ꯐꯣꯔꯇꯤꯗꯣ ꯐꯣꯔꯇꯤ ꯑꯣꯏꯕꯗꯣ ꯐꯤꯐꯇꯤ ꯀꯥꯈ꯭ꯔꯦꯅꯦ
ꯑꯣ ꯁꯤꯗꯗꯤ ꯀꯥꯗꯦꯗ ꯁꯤꯗꯗꯤ ꯐꯣꯔꯇꯤꯔꯥ ꯑꯗꯨꯃꯥꯏꯅ ꯑꯣꯏ ꯑꯣꯏꯔꯤꯗ ꯈ꯭ꯔ ꯍꯧꯖꯤꯛꯀꯥꯟ ꯄꯣꯠ ꯆꯩ ꯂꯥꯛꯇꯦ ꯍꯥꯏꯅ ꯇꯥꯡꯕꯗꯤ ꯇꯥꯡꯕ ꯍꯧꯔꯦ ꯁꯣꯞꯀꯨꯝꯕꯁꯨ ꯑꯣꯏꯜꯒꯨꯝꯕꯁꯨ ꯂꯣꯏ ꯇꯥꯡꯕ ꯍꯧꯔꯦ
ꯑꯥ ꯑꯣ ꯎꯝ ꯒꯦꯁꯇꯤ ꯑꯗꯨꯝ ꯐꯪꯉꯦꯀꯣ ꯅꯣꯏꯒꯤꯗꯤ ꯅꯣꯏꯒꯤꯗꯃꯛ ꯒꯦꯁꯇꯤ ꯑꯗꯨꯝ ꯐꯪꯕ꯭ꯔꯥ ꯒꯦꯁ
ꯒꯦꯁꯇꯤ ꯑꯥ ꯏꯆꯦꯒꯤ ꯀꯣ ꯏꯊꯟ ꯃꯃꯥꯒꯤꯗꯣ
ꯑꯗꯨꯝ ꯐꯪꯉꯦꯀꯣ
ꯏꯆꯦꯒꯤ ꯑꯥ ꯏꯆꯦꯒꯤꯗꯨ ꯀꯩꯅꯣ ꯇꯧꯈ꯭ꯔꯦ ꯑꯥ ꯏꯆꯦꯒꯤ ꯕꯨꯛ ꯇꯣ ꯑꯗꯨꯗꯒꯤ ꯂꯧꯋꯦ
ꯑꯥ ꯑꯗꯨ ꯑꯩꯈꯣꯏꯒꯤꯗꯤ ꯇꯧꯁꯦꯝꯒꯤ ꯒꯦꯁꯇꯤ ꯐꯪꯗ꯭ꯔꯦꯅꯦ ꯍꯧꯖꯤꯛꯀꯥꯟ
ꯑꯧ
ꯑꯥ ꯑꯩꯒꯤꯕꯨꯠ ꯍꯧꯖꯤꯛ ꯍꯧꯖꯤꯛꯇꯤ ꯑꯩꯒꯤꯗꯃꯛꯇꯤ ꯂꯩꯌꯦ ꯑꯣꯏꯔꯁꯨ ꯍꯧꯖꯤꯛꯀꯥꯟꯁꯦ ꯑꯩꯅ ꯑꯥ ꯏꯅꯥꯎꯅꯨꯄꯥꯒꯤꯗꯃꯥ ꯄꯤꯒꯦ ꯍꯥꯏꯅ ꯂꯧꯒꯦ ꯍꯥꯏꯅ ꯍꯣꯠꯅꯕꯗ ꯍꯧꯖꯤꯛꯀꯥꯟ ꯐꯥꯡꯗꯕ
ꯑꯣ
ꯒꯦꯁꯗꯣ ꯎꯝ ꯇꯧꯁ꯭ꯌꯥꯝꯒꯤ ꯒꯦꯁꯇꯣ ꯐꯥꯡꯗꯕ
ꯑꯧ
ꯑꯣ ꯍꯣꯏ ꯂꯩꯌꯦ ꯑꯩꯒꯤꯗꯃꯛꯗꯤ ꯂꯩꯌꯦ
ꯑꯣ ꯑꯣ ꯏꯆꯦꯗꯨ ꯏꯆꯦꯒꯤ ꯃꯃꯥꯗꯣ ꯑꯥ ꯏꯆꯦ ꯑꯥꯗ ꯍꯣꯇꯦꯜ ꯐꯝꯕꯗꯣ ꯃꯥꯒꯤꯗꯤ ꯒꯦꯁ ꯑꯥ ꯕꯨꯛ ꯂꯩꯇꯕ ꯁꯥꯥꯔꯥ
ꯂꯩꯌꯦꯗ
ꯑꯗꯨꯗꯤ ꯃꯥꯒꯤꯗꯣ ꯂꯧꯕꯤꯌꯣ ꯍꯥꯏꯌꯣꯅ
ꯍꯣꯏ ꯃꯥꯗꯤ ꯒꯦꯁꯇꯤ ꯗꯨꯝ ꯌꯥꯝ ꯄꯥꯏꯕꯒꯤ ꯃꯥꯒꯤꯗꯃꯛꯁꯨ ꯀꯣꯟꯅꯗꯕꯅꯤ ꯍꯣꯇꯦꯜꯗ ꯃꯥꯁꯤ ꯌꯥꯝ ꯊꯣꯡꯕꯒꯤꯀꯣ ꯑꯗꯨ ꯍꯦꯛ ꯍꯦꯛ ꯃꯤꯒꯤꯁꯨ ꯑꯗꯨꯝ ꯂꯧꯕꯅꯤ ꯃꯥꯗꯤ
ꯑꯧ ꯑꯣ ꯑꯣ ꯕ꯭ꯂꯦꯛꯀꯤ ꯐꯪ ꯑꯣ ꯕ꯭ꯂꯦꯛꯀꯤ ꯐꯪꯗꯕ꯭ꯔꯥ
ꯍꯥꯥ
ꯕ꯭ꯂꯦꯛꯒꯤ ꯐꯪꯗꯕ꯭ꯔꯥ ꯍꯧꯖꯤꯀꯥꯟ
ꯐꯪ ꯑꯣ ꯕ꯭ꯂꯦꯛꯁꯨ ꯇꯥꯡꯔꯝꯒꯅꯤ ꯍꯧꯖꯤꯛꯀꯥꯟ ꯇꯧꯁꯤꯝꯒꯤꯗꯤ ꯂꯥꯛꯇꯦ ꯑꯗꯨ ꯇꯃꯦꯡꯂꯣꯡꯒꯤꯗꯤ ꯂꯥꯛꯄ꯭ꯔꯥ ꯈꯪꯗꯦ ꯅꯍꯥꯟ ꯉꯔꯥꯡꯗꯨ ꯑꯁꯤ ꯑꯥ ꯑꯩꯒꯤ ꯏꯆꯥꯅꯨꯄꯤꯅ ꯒꯦꯁ ꯄꯨꯔꯛꯄꯗꯨ ꯎꯋꯦ ꯍꯥꯏꯌꯦ
ꯑꯣ ꯑꯣ
ꯃꯥꯒꯤ ꯁꯦꯂꯤꯟꯗꯔꯁꯤꯡꯗꯨ ꯒꯥꯔꯤꯗ ꯍꯥꯞ ꯍꯥꯞꯂꯒ ꯄꯨꯈ꯭ꯔꯕꯗꯨ ꯎꯋꯦ ꯍꯥꯏꯌꯦ ꯃꯥ ꯑ ꯑꯥ ꯇ꯭ꯋꯨꯁꯟ ꯆꯠꯄ ꯑꯃꯔꯣꯝ ꯑꯗꯨ ꯂꯝꯕꯤ ꯆꯠꯄꯤꯒꯤ
ꯑꯣ ꯑꯗꯨꯗꯤ ꯑꯥ ꯀꯩꯅꯣ ꯑꯗꯨꯗꯤ ꯐꯪꯔꯝꯒꯅꯤꯗ ꯑꯃꯨꯒ ꯇꯃꯦꯡꯂꯣꯡꯒꯤꯗꯤ ꯑꯇꯣꯞ ꯄꯣꯗꯤ ꯑꯁꯤ ꯑꯗꯨꯝ ꯐꯪꯗꯤ ꯐꯪꯉꯤꯅ ꯕ꯭ꯂꯦꯛꯅ ꯐꯪꯗꯕꯒꯤ ꯇꯥꯡꯕꯅꯦꯕ ꯅꯠꯇ꯭ꯔꯥꯗꯤ ꯕꯨꯛꯇꯤ ꯑꯗꯨꯝ ꯐꯪꯕꯅꯤꯗ
ꯑꯣ ꯍꯣꯏ ꯑꯗꯣ ꯉꯁꯤ ꯎꯝ ꯁꯤ ꯏꯊꯝ ꯑꯝꯃ ꯈꯣꯏꯗꯤ ꯆꯥ ꯆꯄ꯭ꯔꯥ
ꯃꯥꯒꯤꯁꯨ ꯂꯩꯕ꯭ꯔꯥ ꯁꯤꯒꯨꯝꯕ
ꯂꯩꯇꯦ ꯃꯈꯣꯏꯒꯤꯅ ꯌꯨꯁ ꯇꯧꯕꯅꯦ
ꯅꯇꯦ ꯑꯩꯅ ꯍꯥꯏꯕꯗꯤ ꯒ꯭ꯌꯥꯁ ꯅꯠꯇꯕꯀꯣ
ꯎꯝ ꯑꯥ ꯑꯥꯥ ꯑꯥ ꯂꯩꯌꯦ ꯂꯩꯌꯦ ꯑꯦ ꯂꯩꯌꯦ ꯂꯩꯌꯦ ꯃꯈꯣꯏꯗꯤ ꯍꯧꯖꯤꯛ ꯆꯥꯛ ꯆꯥꯔꯒ ꯂꯩ ꯑꯉꯥꯡꯁꯤꯡꯕꯨ ꯆꯥꯛ ꯄꯤ ꯆꯥꯔꯂꯦ ꯍꯣꯔꯦꯟ ꯐ꯭ꯔꯤ ꯑꯣꯏꯀꯥꯟꯗ ꯇꯧꯑꯣ ꯍꯥꯏꯅ ꯍꯥꯏꯕꯤꯒꯦ
ꯑꯥ ꯑꯗꯨ ꯃꯥꯒꯤ ꯇꯥꯛꯁ ꯂꯩꯔꯗꯤ ꯑꯩꯕꯨꯁꯨ ꯇꯧꯔꯛꯄ ꯌꯥꯏ ꯍꯥꯏꯌꯣꯀꯣ
ꯍꯣꯏ ꯍꯣꯏ ꯍꯣꯏ ꯍꯥꯏꯕꯤꯒꯦ ꯍꯥꯏꯕꯤꯒꯦ ꯅꯪ ꯑꯩꯕꯨ ꯑꯃꯨꯛ ꯇꯧꯕ ꯁꯨ ꯌꯥꯏꯗ ꯅꯪ ꯑꯩꯕꯨ ꯃꯤ ꯃꯔꯤꯔꯥꯛ ꯇꯧꯕ ꯌꯥꯕꯅꯦ
ꯑꯥꯎ ꯑꯗꯨ ꯁꯤ ꯉꯔꯥꯡꯗꯣ ꯏꯆꯥ ꯅꯨꯨꯄꯥ ꯅꯣꯏꯗ ꯂꯩꯔꯒ ꯑꯃꯨꯛ ꯆꯠꯈ꯭ꯔꯕꯗꯨ ꯗꯣꯛ ꯗꯣꯛꯇꯔ ꯇꯝꯕꯗꯨ ꯑꯗꯣ ꯑꯗꯣ ꯃꯥꯅ ꯑꯩꯕꯨ ꯋꯥꯆꯞ ꯊꯥꯔꯛꯑꯦ ꯇꯤ ꯑꯩ ꯅꯪꯕꯨ ꯈꯨꯝꯔꯛꯀꯦ ꯍꯥꯏꯅ ꯍꯥꯏꯔꯛꯄ ꯃꯥꯜꯂꯦ ꯑꯗꯨ ꯑꯩꯅ ꯈꯪ ꯐꯣꯟꯁꯨ ꯌꯦꯡꯗꯕꯒꯤ ꯑꯩꯁꯦ ꯑꯗꯨꯒꯤ ꯈꯪꯗ꯭ꯔꯕ ꯑꯗꯨ ꯅꯨꯡꯗꯥꯡꯅ ꯎꯕ ꯑꯥ ꯑꯗꯨ ꯃꯥꯕꯨꯁꯨ ꯈꯨꯝꯕ ꯌꯥꯗꯔꯕꯦ ꯌꯥꯗꯕꯒꯤ ꯈꯨꯝꯗ꯭ꯔꯤ ꯑꯩꯁꯦ ꯑꯗꯨꯝ ꯇꯥꯎꯒꯥꯟꯕꯒꯤ ꯃꯤ ꯑꯃꯕꯨ ꯈꯨꯝꯔꯒ ꯌꯥꯗ꯭ꯔꯗꯤ ꯑꯩꯁꯤ ꯑꯗꯨꯝ ꯇꯣꯛꯄꯒꯤꯀꯣ ꯑꯗꯨꯒꯤ ꯑꯗꯨꯒꯤ ꯈꯥꯡꯍꯧꯗꯕꯅꯤ
ꯑꯣ ꯑꯣ ꯑꯣ ꯅꯪꯒꯤꯗꯤ ꯀꯣꯜ ꯇꯧꯅꯤꯡꯉꯥꯏ ꯌꯥꯝ ꯂꯩꯈꯤꯕ꯭ꯔꯣ
ꯍꯣꯏ ꯂꯩꯔꯤꯌꯦ ꯑꯩꯈꯣꯏ ꯑꯩꯒꯤꯗꯣ ꯐꯤꯐꯇꯤꯟ ꯈꯛꯇ ꯁꯨꯔꯤꯌꯦ ꯁꯤꯛꯁꯇꯤꯟꯒꯨꯝꯕ ꯈꯥꯛ ꯇ ꯑꯣꯏꯔꯤꯌꯦ ꯑꯗꯨ ꯑꯩꯅ ꯀꯣꯜ ꯇꯧꯕ ꯐꯪꯗꯕ ꯑꯗꯨꯝ ꯃꯤꯅ ꯃꯨꯛ ꯄꯤꯔꯛꯄꯗ ꯑꯩꯒꯤꯁꯦ ꯑꯥ ꯃꯣꯏꯒꯤꯁꯦ ꯑꯁꯤ ꯇꯧꯕ ꯌꯥꯒꯦꯔꯥ ꯍꯥꯏꯅ ꯈꯟꯕꯗ ꯇꯥꯛꯁ ꯂꯣꯏꯈ꯭ꯔꯦ ꯑꯗꯨꯝ ꯑꯗꯨꯝ ꯍꯥꯏꯒꯥꯟꯕꯀꯣ ꯑꯗꯨꯒꯤ ꯌꯥꯠ
ꯑꯥ ꯑꯣ ꯑꯣ ꯑꯣ
ꯎꯝ ꯉꯔꯥꯡꯗꯣ ꯑꯩ ꯔꯤꯆꯥꯔꯖ ꯍꯥꯞꯇꯕꯒꯤ ꯑꯌꯨꯛꯇꯣ ꯐꯣꯟ ꯌꯦꯡꯗꯕꯒꯤ ꯑꯥ ꯑꯗꯨꯝ ꯏꯚꯤꯅꯤꯡꯗꯒꯤ ꯑꯃꯨꯛ ꯍꯥꯞꯄꯒꯤ
ꯑꯣ ꯑꯣ
ꯇꯥꯎꯕ ꯐꯪꯗ꯭ꯔꯦꯅꯦ ꯃꯣꯏꯕꯨꯗꯤ
ꯑꯣ ꯍꯣꯏ ꯐꯣꯟꯅ ꯑꯗꯨꯝ ꯑꯣꯟꯂꯥꯏꯟꯗ ꯂꯩ ꯇ꯭ꯔꯥꯗꯤ ꯈꯪꯗꯕꯅꯤꯗ ꯑꯗꯨꯒꯨꯝꯕꯁꯤ
ꯑꯥꯎ
ꯍꯦꯛ ꯃꯤꯅ ꯍꯥꯏ ꯀꯥꯟꯗꯀꯣ ꯍꯦꯛ ꯍꯦꯛ ꯇꯧꯗ꯭ꯔꯗꯤ ꯈꯪꯗꯦꯕ
ꯗꯣ ꯆꯟꯆꯥ ꯆꯟꯆꯥ ꯃꯄꯥꯁꯨ ꯊꯕꯛ ꯆꯥꯠꯀꯗꯧꯕ꯭ꯔꯥ
ꯎꯝ ꯉꯁꯤꯗꯤ ꯅꯣꯡ ꯆꯨꯕꯒꯤ ꯀꯔꯝꯃꯥꯏꯅ ꯇꯧꯁꯤꯔ ꯆꯟꯆꯟꯒꯤ ꯃꯄꯥꯗꯣ ꯃꯁꯥ ꯅꯨꯡꯉꯥꯏꯇꯦ ꯍꯥꯏ
ꯑꯥ ꯃꯁꯥ ꯅꯨꯡꯉꯥꯏꯇ꯭ꯔꯗꯤ ꯌꯨꯝꯗ ꯑꯗꯨꯝ ꯄꯣꯊꯥꯎꯗ ꯑꯗꯨ ꯎꯝ ꯁꯟꯗꯦꯒꯨꯝꯕꯗꯁꯨ ꯑꯥ ꯑꯗꯨ ꯅꯣꯏꯒꯤꯗꯤ ꯁꯤꯠꯄ꯭ꯔꯥ ꯀꯔꯝ ꯇꯧꯕ꯭ꯔꯥ ꯑꯥꯗ
ꯑ ꯁꯤꯠꯇꯦ ꯁꯟꯗꯦ ꯅꯨꯃꯤꯠꯗꯗꯤ ꯁꯤꯠꯁꯨ ꯁꯤꯠꯇꯕꯅꯦ ꯃꯥꯅꯤꯗꯤ ꯑꯗꯨꯝ ꯂꯥꯛꯄꯅꯦ ꯀꯣꯜ ꯇꯧꯔꯛ ꯑꯥ
ꯑꯥ ꯑꯗꯨ
ꯑꯗꯨꯗꯤ ꯃꯥ ꯑꯥ ꯕꯞꯇꯤꯁ ꯌꯥꯝꯕꯒꯤꯔꯀꯣ ꯅꯣꯏꯗꯁꯨ
ꯍꯣꯏ ꯍꯣꯏ ꯕꯥꯞꯇꯤꯁ ꯌꯥꯝꯕ
ꯑꯥ
ꯎꯝ
ꯑꯦ ꯑꯦ ꯑꯗꯨꯒ ꯉꯁꯤꯁꯤ ꯑꯩꯈꯣꯏꯗꯗꯤ ꯌꯥꯝ ꯅꯨꯡ ꯆꯨꯔꯒ ꯅꯨꯡꯁꯤꯠꯁꯨ ꯂꯩꯕꯒꯤ ꯍꯧꯖꯤꯛꯁꯨ ꯑꯗꯨꯝ
ꯇꯧꯌꯦ ꯑꯥ ꯑꯣ ꯑꯣ
ꯑꯩꯅ ꯊꯣꯡ ꯃꯅꯥꯛꯇ ꯂꯦꯞꯔꯒ ꯑꯗꯨꯝ ꯅꯨꯡꯁꯤꯠ ꯆꯥꯡꯉꯦ ꯅꯪ ꯅꯣꯡꯒ
ꯑꯣ ꯑꯩꯈꯣꯏꯗꯗꯤ ꯍꯧꯖꯤꯛꯇꯤ ꯆꯨꯕꯗꯤ ꯆꯨꯍꯦ ꯈꯔ ꯈꯔ ꯆꯨꯋꯦ ꯌꯥꯝꯗꯤ ꯆꯨꯗ꯭ꯔꯦ
ꯑꯥ ꯆꯟ ꯆꯥꯟꯗꯤ ꯃꯅꯤꯄꯨꯔꯤ ꯉꯥꯡꯕ ꯍꯩꯔꯦꯀꯣ ꯍꯧꯖꯤꯛꯇꯤ
ꯎꯝ ꯐꯖꯅ ꯍꯩꯌꯦ ꯃꯥ ꯀꯕꯨꯏ ꯂꯣꯟꯁꯨ ꯂꯣꯏꯃꯛ ꯍꯩ
ꯑꯣ ꯃꯥꯁꯨ ꯑꯁꯤꯒꯨꯝꯕꯗꯁꯨ ꯇꯣꯛ ꯇꯧꯕ ꯍꯩꯒꯅꯤꯅꯦ ꯑꯗꯨꯗꯤ
ꯎꯝ ꯍꯩꯕꯅꯤ ꯍꯥ ꯍꯥ ꯏꯇꯥꯔ ꯀꯃꯛꯈꯣꯏ ꯑꯥ
ꯆꯟ ꯆꯟꯆꯟꯕꯨ ꯑꯃꯨꯛ ꯎꯅꯤꯡꯈ꯭ꯔꯦꯗ ꯑꯩꯗꯤ ꯆꯥꯟꯆꯥꯟ ꯅꯪꯕꯨ ꯎꯅꯤꯡꯈ꯭ꯔꯦꯗ
ꯆꯣꯡꯍꯜꯍꯜꯂꯣꯅꯦ ꯑꯩꯁꯨ
ꯅꯪ ꯅꯅꯥꯛꯇ ꯂꯩꯕ꯭ꯔꯥ
ꯍꯥꯥ
ꯅꯪ ꯅꯪ ꯆꯟꯆꯟꯔ
ꯑꯩꯅꯤꯗ ꯑꯩꯅꯦ ꯑꯩ ꯅꯣꯛꯅꯤꯡꯈ꯭ꯔꯦ ꯍꯣꯔꯦꯟ ꯍꯥꯏꯕꯤꯒꯦ ꯅꯪꯒꯤ ꯋꯥꯆꯞꯇ
ꯑ ꯑꯩꯅ ꯆꯟꯆꯟꯕꯨ ꯎꯅꯤꯡꯈ꯭ꯔꯕ ꯑ ꯈꯨꯝꯅꯤꯡꯕ ꯀꯤꯅꯤꯗ
ꯅꯪꯗꯤ ꯀꯟꯅ ꯅꯣꯛꯑꯦꯗ ꯅꯪꯒꯤ ꯅꯪꯅ ꯅꯪꯅ ꯅꯣꯛꯄꯗꯣ ꯑꯃꯨꯛ ꯇꯥꯕ ꯅꯨꯡꯉꯥꯏꯔꯤꯅꯦ
ꯑꯦ ꯑꯍꯥꯍꯥꯍꯥ ꯑꯦ ꯅꯣꯛꯄ ꯇꯥꯗ ꯀꯨꯏꯣꯔꯝꯅꯤꯀꯣ
ꯑ ꯅꯪ ꯅꯣꯛꯄ ꯇꯥꯕꯗꯣ ꯇꯥꯗꯕꯗꯨ ꯀꯨꯏꯈ꯭ꯔꯦ ꯍꯥꯏꯕ
ꯍꯧꯖꯤꯛ ꯍꯧꯖꯤꯛ ꯇꯥꯕꯁꯤ ꯌꯥꯝ ꯅꯨꯡꯉꯥꯏꯔꯦꯗ ꯅꯪ ꯃ
ꯅꯤꯡꯉꯥꯏ ꯌꯥꯝ ꯇꯧꯋꯦ ꯑꯗꯨꯒꯤꯅꯦ ꯑ ꯌꯥ ꯌꯥꯝ ꯅꯣꯛꯅꯤꯡꯉꯦꯍꯦ ꯉꯁꯤꯗꯤ ꯍꯥꯥ
ꯃꯈꯣꯏꯗꯤ ꯆꯥꯛ ꯆꯥꯔꯤꯕ꯭ꯔꯣꯕ
ꯑꯩꯈꯣꯏꯁꯨ ꯑꯉꯥꯡꯁꯤꯡ ꯆꯥꯛ ꯆꯥꯔ ꯂꯩꯌꯦ ꯀꯅꯥ ꯑ ꯀꯩꯅꯣ ꯑꯉꯥꯡꯁꯤꯡ ꯑꯗꯨꯒ ꯑꯍꯟꯁꯤꯡꯗꯤ ꯆꯥꯗ꯭ꯔꯤ ꯉꯁꯤꯗꯤ ꯎꯇꯤ ꯊꯣꯡꯕꯤꯔꯒ ꯑꯗꯨꯝ ꯆꯥꯈ꯭ꯔꯁꯤꯔ ꯍꯥꯎꯏꯅꯤ ꯍꯥꯏꯅ ꯂꯩ
ꯑ ꯑꯗꯨ ꯑꯉꯥꯡꯁꯤꯡꯅ ꯍꯥꯟꯅ ꯆꯥ